ꯊꯣꯡ ꯊ ꯇꯕ꯭ꯔꯣ ꯇꯥꯢꯌꯦ ꯇꯥꯢꯌꯦ
ꯇꯥꯏꯌꯦ ꯇꯥꯏꯌꯦ
ꯇꯥꯏ ꯇꯥꯏ ꯏꯅꯥꯎ ꯑꯩ ꯏꯅꯥꯎꯄꯥ ꯍꯂꯛ ꯑꯝꯃ ꯊꯔꯣꯏ ꯊꯣꯡꯕ ꯊꯔꯣꯏ ꯊꯣꯡꯕ꯭ꯔꯌꯦ ꯀꯔꯥꯏꯗꯩ ꯊꯔꯣꯏ ꯈꯣꯏ ꯃꯥꯅ ꯂꯕꯨꯛ ꯂꯕꯨꯛ ꯆꯠꯂꯨꯕ ꯀꯨꯃꯥꯅ ꯍꯧꯖꯤꯛ ꯑꯗꯩꯗꯨꯗ ꯎꯝ ꯊꯔꯣꯏ ꯈꯔ ꯈꯨꯠꯂꯛꯄ ꯑꯗꯨ ꯎꯕꯩꯅꯦ ꯑꯉꯥꯡ ꯊꯔꯣꯏ ꯑꯩꯈꯣꯏ ꯊꯔꯣꯏ ꯊꯣꯡꯉꯤꯔꯥꯌꯦ ꯉꯥ ꯑꯇꯥꯎꯕꯁꯨ ꯊꯣꯡꯉꯤꯅꯦꯅ ꯆꯥꯎꯋꯣꯅ ꯄꯤꯔꯛ ꯀꯗꯥ ꯎꯝ ꯉ ꯑꯩ ꯏꯅꯥꯎꯄ ꯑꯇꯣꯝꯕꯁꯨ ꯃꯌꯥ ꯃꯦꯜꯂꯤꯅꯦꯅ
ꯃꯥꯒꯤ ꯃꯌꯥꯗꯨꯔꯥ
ꯑꯧ ꯌꯥꯝ ꯍꯣ
ꯑꯗꯨ ꯃꯦꯜꯂꯕ
ꯃꯗꯨ ꯑꯧꯃꯨꯛꯀ ꯁꯥꯃꯨꯔꯧꯒꯤ ꯀꯩꯅꯣꯗꯣ ꯀꯩꯊꯦꯜꯒꯤꯗ ꯑꯃ ꯗꯦꯟꯇꯤꯁ ꯂꯩꯗꯥꯏ
ꯎꯝ
ꯑꯗꯩꯗꯨꯗ ꯂꯨꯄꯥ ꯆꯥꯇ꯭ꯔꯦꯠ ꯌꯥꯡꯈꯩ ꯆꯪꯉꯦꯌꯦ ꯌꯥ ꯃ ꯃꯦꯟꯕꯗ
ꯎꯝ ꯃꯣꯏ ꯄꯨꯂꯞ ꯎꯄꯛꯏ ꯅꯠꯇ꯭ꯔꯣ
ꯈꯪꯗꯦ ꯑꯩ ꯌꯦꯡꯗꯦ ꯃꯥ ꯍꯜꯂꯛꯇ ꯉꯥꯏꯔ ꯀꯩꯅꯣꯝ ꯇꯣꯏ ꯍꯧꯖꯤꯛ ꯉꯔꯥꯡ ꯕꯨꯛ ꯇꯧꯁꯜꯂꯨꯔꯦ ꯑꯗꯨꯒ ꯉꯁꯤ ꯆꯠꯂꯤꯅꯦ ꯑꯃꯨꯛ
ꯄꯔꯃꯤꯅꯦꯟ ꯅꯠꯇ꯭ꯔꯣ
ꯈꯪꯗꯦ ꯑꯣꯏꯔꯝꯗꯧ ꯃꯥꯟꯗꯦ ꯃꯣꯏꯗꯣ ꯄꯔꯃꯤꯅꯦꯟꯂ ꯀꯩꯅꯣ ꯈꯪꯗꯦ
ꯑꯎꯞꯄꯤ ꯀ꯭ꯔꯥꯎꯟ ꯎꯞꯄꯗꯤ ꯑꯗꯨꯝ ꯈꯗꯤ ꯇꯥꯡꯕꯅꯦ ꯃꯥꯒꯤ ꯆꯥꯇ꯭ꯔꯦꯠꯇꯣ ꯍꯣꯡꯗꯤ
ꯑꯧ ꯍꯣꯡꯉꯦ ꯑ ꯄꯥꯔꯃꯦꯅꯦꯟ ꯃꯥꯟꯗꯦ ꯑꯩ ꯁꯨꯝ ꯈꯟꯕꯗ
ꯑꯗꯨꯅꯦ ꯍꯥꯏꯗꯤ ꯑꯃ ꯗꯥꯏꯔꯦꯛ ꯌꯥ ꯑꯣꯏꯅ ꯎꯞꯁꯟꯕꯗꯣ ꯑꯗꯨ ꯑꯣꯏꯗꯤ ꯇꯥꯡ
ꯇꯥ ꯑꯗꯨꯏ ꯇꯥ ꯑꯗꯨꯅꯦ ꯑꯩꯅ ꯀꯩꯅꯣ ꯃꯣꯏꯅ ꯆꯥꯝꯉꯥ ꯆꯝꯉꯥꯗꯒ ꯇꯧꯋꯦ ꯀꯥꯏ ꯍꯥꯏꯕ ꯑꯩꯅ ꯀꯔꯤꯅꯣ ꯍꯥꯏꯁꯤꯕꯣꯅ ꯉꯛꯏꯅꯦ
ꯑꯗꯩ ꯃꯣꯏꯗꯨꯗꯤ ꯁꯨꯝ ꯍꯥꯏꯗꯤ ꯑ ꯀꯔꯛꯏ ꯌꯥ ꯃꯥꯟꯕ ꯑꯗꯣ ꯌꯥ ꯑꯣꯜꯂꯛꯅꯕꯗꯣ ꯈꯔ ꯍꯥꯞꯄꯀꯥꯟꯗ ꯏꯠꯂꯀꯥꯟ ꯁꯦꯝꯕꯤꯔꯛ ꯄꯣ ꯑꯣꯏꯔꯝꯗꯧ ꯃꯥꯜꯂꯦ ꯑꯗꯨꯗꯤ ꯑꯗꯣꯏꯗꯤ ꯍꯤꯟꯖꯥꯡ ꯌꯥꯝ ꯑꯀꯟꯕꯗꯤ ꯆꯥꯕ ꯌꯥꯔꯣꯏ
ꯌꯥꯗꯦ ꯑ ꯥꯥꯥꯥꯥꯥꯥ ꯑꯗꯣ ꯌꯃꯥꯡ ꯈꯛꯇꯪꯅꯤꯅ ꯃꯥꯏꯗꯤ ꯑꯃꯈꯛꯇꯪꯅꯤꯗꯅ ꯌꯥꯗꯣ
ꯎꯝ
ꯑꯗꯨ ꯍꯞꯇꯥꯃꯨꯛ ꯆꯥꯕ ꯌꯥꯔꯣꯏ ꯍꯥꯏꯔꯛꯑꯦꯌꯦ ꯉꯔꯥꯡ
ꯎꯝ ꯑꯗꯨꯗꯤ ꯃꯥ ꯆꯔꯥ ꯍꯦꯟ ꯇꯥꯔꯦ ꯌꯣꯠ
ꯑꯗ ꯍꯞꯇ ꯑꯃꯨꯛ ꯑꯀꯟꯕ ꯆꯥꯕ ꯌꯥꯔꯣꯢ ꯍꯥꯏ ꯑꯩꯅ ꯅꯪ ꯌꯥ ꯃꯥꯡꯅ ꯁꯥꯏꯗꯧ ꯌꯥꯄꯪꯅ ꯁꯥꯏꯗꯧꯗꯨꯕꯣꯅ ꯍꯥꯏꯕ
ꯎꯝ ꯍꯣꯏ ꯌꯥꯄꯪꯅꯕꯨꯗꯤ ꯆꯥꯗꯣꯏꯅꯦ ꯌꯥꯝꯥꯡꯅ ꯀꯩꯅꯣꯝ ꯆꯤꯛꯄꯗꯨꯗꯤ ꯆꯤꯛꯄꯗꯨꯗꯤ ꯌꯥꯔꯔꯣꯏ ꯃꯥ
ꯑꯥꯗ ꯌꯥꯄꯪ ꯂꯣꯏ ꯆꯤꯛꯇꯅꯤꯅꯦ ꯍꯧꯖꯤ ꯃꯦꯜꯂꯗꯤ ꯌꯥꯄꯪ ꯂꯣꯏ ꯆꯤꯛ ꯇꯥꯅꯤꯅ ꯃꯦꯜꯂꯗꯤ
ꯀꯩ ꯃꯌꯥ ꯁꯠꯇꯣꯛꯑꯅꯤ ꯍꯥꯏꯔꯣ
ꯀꯩꯅꯣ ꯅꯨꯡ ꯃꯩ ꯂꯥꯛꯄ꯭ꯔꯣ ꯅꯣꯏꯗꯤ ꯃꯩ ꯂꯥꯛꯇꯤꯌꯦ ꯀꯔꯤ
ꯂꯐꯨ ꯃꯅꯥꯁꯦ ꯈꯨꯐꯖ ꯑꯃ ꯇꯧꯔꯦ ꯍꯥꯏꯕ
ꯐꯔꯦ ꯐꯔꯦ ꯆꯥꯊꯣꯛꯎ ꯏꯕꯦꯝꯃ ꯐꯖꯃꯟ
ꯎꯝ ꯁꯤꯒꯤ ꯁꯤꯒꯤ ꯅꯠꯇꯤꯌꯦ ꯁꯤꯒꯤ ꯂꯐ ꯐꯨ ꯃꯅꯥꯖꯤꯗ ꯌꯦꯟ ꯊꯣꯡꯕꯗꯨꯃꯒ ꯍꯥꯞꯄꯒ ꯍꯥꯎꯅꯤꯗ
ꯐꯥ ꯖꯩ ꯅꯪꯅ ꯂꯩꯔꯛꯑꯣ ꯑꯗꯨꯒ ꯆꯥꯔꯁꯤ
ꯎꯝ ꯆꯥꯗꯗꯤꯗꯣ
ꯆꯥꯊꯣꯛꯑꯁꯤ ꯀꯩꯅꯣ
ꯑꯗꯨ ꯀꯥꯡꯒꯨꯗꯣ ꯑꯝꯇ ꯍꯧꯗꯣꯛꯑꯀꯥꯟꯗ ꯆꯥꯔꯁꯤ
ꯉꯔꯥꯡ ꯇꯤꯜꯂꯥꯏꯈꯨꯝꯕꯤ ꯆꯨꯕꯗꯣ ꯉꯁꯤ ꯍꯧꯖꯤꯛꯄꯨ ꯑꯗꯨꯝ ꯆꯨ ꯂꯩꯔꯦ ꯍꯥꯏꯕ ꯍꯥꯥꯒꯠꯆ ꯂꯩꯔꯦ ꯍꯥꯏꯕ
ꯆꯨꯅꯤ
ꯇꯜꯂꯦ ꯏꯕꯦꯝ ꯇꯤꯜꯂꯥꯏꯀꯨꯝꯕꯤꯁꯦ ꯗꯦꯇꯣꯜꯒ ꯑꯃ ꯂꯩꯇꯦꯉꯣ ꯅꯥꯏꯁꯤꯜ ꯄꯥꯎꯗ꯭ꯔꯗꯨꯁꯨ ꯂꯩꯇꯦ ꯍꯥꯒꯠꯆꯔꯦ ꯍꯥꯏꯕ
ꯑꯇꯣꯞꯄ ꯄꯥꯎꯗꯔ ꯑꯝꯇ ꯂꯩꯇ꯭ꯔꯕꯣ ꯍꯥꯏꯖꯦ
ꯄꯥꯔꯁꯣꯅꯥ ꯂꯩ ꯄꯥꯔꯁꯣꯅꯥ ꯆꯥꯏ ꯑꯗꯣ ꯌꯥꯗꯦ
ꯄ꯭ꯔꯁꯣꯅꯥꯗꯤ ꯐꯔꯣꯏꯌꯦ
ꯑ ꯐꯠꯇꯦ ꯌꯥꯗꯦ ꯑꯇꯣꯞꯄ ꯑꯝꯇ ꯂꯩꯇꯦ ꯍꯥꯒꯠꯆꯕꯒꯤ ꯑꯝꯇ
ꯎꯝ ꯃꯧ ꯑꯅꯤꯗꯣ ꯍꯥꯟꯅ ꯃꯧ ꯑꯅꯤꯗꯣ ꯍꯥꯟꯅ ꯁꯪꯕ꯭ꯔꯥ ꯍꯪꯗ ꯌꯥꯔꯣꯏ
ꯑꯗꯨꯅꯦ ꯃꯔꯨ ꯃꯧꯑꯔꯥꯞꯄꯤꯗꯨꯅꯦ ꯐꯔꯛ ꯇꯥꯏꯁꯦ
ꯑꯗꯨꯅꯦ ꯍꯥꯏꯁꯦ ꯃꯧꯑꯔꯥꯞꯄꯤꯗꯨꯗꯤ ꯐꯔꯛ
ꯑꯗꯣ ꯑꯁ ꯑꯗꯨꯝ ꯃꯥꯁꯨ ꯃꯥ ꯊꯣꯛꯄ ꯉꯝꯅꯕ ꯑꯗꯨꯝ ꯂꯥꯛꯀꯅꯤꯅꯦ ꯀꯩꯅꯣꯝ ꯀꯩꯅꯣꯝ ꯇꯧꯔ ꯌꯨꯝꯗ ꯅꯣꯡꯅꯤꯅꯤ ꯂꯩꯔꯨꯒꯦ ꯍꯥꯏꯔꯒ ꯂꯥꯛꯄ꯭ꯔ ꯈꯪꯄꯣꯠ
ꯑꯦ ꯑꯗꯨ ꯍꯥꯏꯔꯒ ꯍꯟꯗꯛꯀꯤ ꯀꯥꯡꯗꯣ
ꯎꯝ
ꯀꯩꯅꯣꯗ ꯀꯔꯤ ꯂꯥꯏ ꯈꯨꯔꯨꯝꯕ ꯆꯠꯂꯨꯁꯦ
ꯀꯥꯏꯗ
ꯑꯁꯤꯒꯤ ꯃꯅꯤꯡ ꯂꯥꯏꯟꯗ ꯃꯅꯤꯡ ꯄꯔꯦꯡꯗ ꯃꯅꯤꯡ ꯄꯔꯦꯡꯗ ꯂꯥꯏ ꯈꯣꯏꯔꯝꯕꯝ ꯑꯝ ꯂꯩꯕꯗꯣ
ꯁ꯭ꯀꯣꯟ ꯂꯣ
ꯍꯣ ꯍꯣ ꯍꯣꯏ
ꯎꯝ
ꯆꯠꯂꯨꯁꯦ ꯑꯗꯨꯗ
ꯆꯧꯁ ꯑꯗꯨꯝꯅ ꯆꯪꯗ꯭ꯔꯤꯌꯦ ꯑꯩꯗꯤ
ꯑꯩ ꯑꯃꯨꯔꯛꯇꯤ ꯆꯪꯉꯨꯔꯦ ꯑꯗꯣ ꯐꯖꯅ ꯆꯪꯕ ꯅꯠꯇꯦꯕ ꯑꯗꯨꯝ ꯍꯥꯏꯐꯦꯠ ꯃꯄꯥꯟꯗ ꯆꯪꯉꯒ ꯊꯣꯔꯛꯄꯅꯦꯕ ꯑꯩꯈꯣꯏꯅ ꯆꯪꯕ ꯅꯨꯃꯤꯠꯇꯨꯗꯤ ꯊꯣꯡ ꯂꯣꯜꯂꯦꯕ ꯊꯣꯡ ꯂꯣꯜꯂꯦ ꯍꯥꯏꯗꯤ ꯂꯥꯏꯗꯣ ꯊꯣꯡ ꯍꯥꯡꯗꯦꯕ ꯑꯗꯨꯗꯨꯒꯤ
ꯑꯗꯨ ꯅꯃꯤꯠꯇꯨꯗꯤ ꯑꯗꯨ ꯅꯃꯤꯠꯇꯨꯗꯤ ꯆꯤꯟ ꯅꯤꯍꯦ ꯃꯤꯗꯤ ꯍꯥꯏꯗꯤ ꯑꯗ ꯑꯥ ꯑꯗꯨꯁꯨ ꯀꯥꯡ ꯆꯤꯡꯗꯥꯏ ꯑꯗꯨꯁꯨ ꯄꯨꯗꯩ ꯄꯨꯊꯣꯔꯛꯇꯥꯏ ꯂꯥꯏ ꯌꯥꯝꯅ
ꯆꯤꯡꯕꯅꯦ ꯈꯣꯏꯔꯝꯕꯗꯤ ꯉꯝꯃꯔꯣꯏ ꯆꯤꯡꯕꯗꯨꯅꯦ ꯌꯥꯎꯔꯨꯖꯦ ꯍꯥꯏꯖꯦ
ꯃꯥꯏꯄꯦꯝ ꯃꯥꯏꯄꯦꯝ
ꯂꯝꯕꯤ ꯃꯄꯥꯟꯗ ꯂꯩꯔꯒ ꯌꯦꯡꯉꯨꯖꯦ ꯍꯥꯏꯕ ꯀꯨꯝꯍꯩꯗꯣ
ꯑꯁ ꯍꯣ ꯍꯣꯏ ꯌꯦꯎꯁꯤ ꯌꯦꯎꯁꯤ ꯌꯦꯡꯎꯁꯤ ꯌꯦꯎꯁꯤ
ꯌꯦꯡꯎꯖꯤ ꯀꯩꯅꯣ ꯑꯗꯨꯅꯦ ꯍꯥꯏꯖꯦ ꯑꯝꯇ ꯆꯠꯇ꯭ꯔꯤꯕꯅꯤꯅ ꯑꯩꯅ ꯅꯍꯥꯟꯃꯨꯛ ꯑ ꯀꯩꯅꯣ ꯇꯧꯋꯦ ꯆꯠ ꯀꯥꯟꯗ ꯒ꯭ꯔꯦꯖꯨꯌꯦꯁꯟ ꯇꯧꯔꯤꯀꯥꯟꯗ ꯆꯠꯂꯦꯕꯀꯣ ꯀꯩꯅꯣꯒꯤꯗꯣ ꯀꯣꯅꯨꯡꯒꯤꯗ ꯑ ꯀꯣꯅꯨꯡꯒꯤꯗ ꯆꯠ ꯄꯩꯗꯨꯗ ꯀꯥꯡ ꯆꯤꯡꯕꯗꯣ ꯀꯥꯡ ꯆꯤꯡꯕꯥ ꯑꯃꯨꯔꯛ ꯆꯠꯂꯨꯔꯦꯕ ꯈꯪꯕ꯭ꯔꯥ ꯇꯥꯕ꯭ꯔꯥ
ꯇꯥꯔꯦ ꯇꯥꯔꯦ ꯑꯃꯨꯛ ꯃꯇꯠ ꯃꯇꯠ ꯇꯠꯂꯨꯔꯦ ꯎꯝ
ꯑꯗꯨꯗ ꯃꯤ ꯈꯨꯆꯤꯟꯗꯤ ꯂꯩꯇ꯭ꯔꯦ ꯑꯗꯨꯁꯨ ꯀꯩꯅꯣ ꯉꯥꯛꯇ ꯑꯅꯝꯕꯅ ꯅꯟ ꯃꯅꯤꯄꯨꯔꯤ ꯉꯥꯛꯇ
ꯍꯣꯏ ꯅꯟ ꯉꯥꯛꯇꯅꯤ ꯀꯩꯅꯣ ꯃꯣꯏꯁꯨ ꯍꯔꯥꯎꯔꯤꯅꯤ ꯀꯩꯅꯣ ꯑꯗꯨꯗ ꯖꯒꯣꯏꯒ ꯁꯥꯕꯅꯦ ꯑꯁ ꯃꯅꯤꯡ ꯃꯅꯤꯡꯒꯤꯗꯣ ꯑꯗꯨꯒꯤꯗꯨꯗꯒꯗꯤ
ꯑꯗꯨꯅꯦ ꯖꯒꯣꯏ ꯁꯥꯕꯗꯣ ꯑꯗꯨ ꯃꯃꯥꯡꯗ ꯃꯃꯥꯡꯗ ꯐꯣꯟꯗ ꯎꯏꯗꯅ
ꯎꯏ ꯎꯏ
ꯑꯅꯤ ꯌꯦꯡꯉꯨꯁꯦ ꯍꯥꯏꯕ ꯃꯣꯏꯗꯤ ꯒꯥꯔꯤꯗꯒ ꯇꯣꯡꯉꯒ ꯖꯒꯣꯏ ꯃꯌꯝ ꯁꯥꯔꯒ ꯆꯠꯄꯗꯣ
ꯅꯣꯏ ꯅꯣꯏ ꯁꯥ ꯁꯥ ꯆꯠꯄꯅꯦꯕ ꯃꯣꯏꯒꯤ ꯐꯟ ꯐꯟ ꯆꯣꯡ ꯆꯣꯡꯗꯅ ꯏꯁꯀꯔ꯭ꯠ ꯑꯆꯧꯕ ꯍꯣꯡꯒ
ꯍꯣꯏ ꯑꯗꯨ ꯌꯦꯡꯉꯨꯁꯤ ꯍꯥꯢꯕ
ꯄꯨꯔꯥ ꯃꯣꯏꯒꯤ ꯂꯥꯏ ꯑꯣꯏꯒ꯭ꯔꯦ ꯃꯩꯇꯩꯒꯤ ꯅꯠꯇ꯭ꯔꯦ
ꯅꯠꯇ꯭ꯔꯦ ꯅꯠꯇ꯭ꯔꯦ ꯃꯣꯏꯒꯤꯅꯦ ꯁ꯭ꯋꯥꯏꯗ ꯂꯩꯁꯜꯂꯒ ꯆꯝꯄ꯭ꯔꯥꯁꯦ ꯆꯥꯎꯕ ꯍꯧꯔꯛꯑꯦ
ꯆꯝꯄ꯭ꯔꯥ ꯄꯥꯂꯕꯣ ꯍꯧꯖꯤꯛꯁꯦ
ꯎꯝ ꯆꯝꯄ꯭ꯔꯥ ꯃꯇꯝꯅꯤ ꯅꯪ ꯈꯪꯗ꯭ꯔꯣ
ꯈꯪꯗꯦ ꯑꯗꯨ ꯆꯝꯄ꯭ꯔꯥ ꯃꯇꯝ ꯂꯣ
ꯃꯥꯅꯦ
ꯑꯩ ꯆꯝꯄ꯭ꯔꯥ ꯂꯣꯏꯒꯤꯕ ꯀꯨꯏꯗ꯭ꯔꯤꯕꯣꯏ ꯅꯤꯡꯉꯤ ꯈꯪꯗꯦ
ꯀꯨꯏꯔꯦ ꯆꯝꯄ꯭ꯔꯥ ꯂꯣꯏꯈꯤꯕ ꯀꯩꯅꯣ ꯑꯦ ꯃꯇꯝ ꯌꯧꯔꯦ
ꯈꯪꯗꯦ ꯀꯔꯤꯅꯤ ꯉꯥꯎꯔꯕꯣ
ꯆꯝꯄ꯭ꯔꯥꯁꯨ ꯉꯥꯎꯕꯤ ꯆꯝꯄ꯭ꯔꯥꯁꯨ ꯂꯩꯔꯦ ꯑꯗꯒꯤ ꯂꯥꯁꯨ ꯂꯩꯔꯦ ꯐꯣꯏꯁꯨ ꯂꯩꯔꯦ ꯑꯩꯅ ꯄꯨꯊꯣꯛꯑꯅꯤ ꯑꯗꯨꯒ ꯑ ꯑꯇꯩꯩꯅ ꯅꯣꯏꯅ
ꯍꯥ ꯅꯪꯒꯤꯖꯤꯗꯤ ꯑꯗꯨꯗꯤ ꯑꯍꯣꯡꯕꯗꯣ ꯑꯈꯣꯏ ꯄꯨꯊꯣꯛ ꯍꯥꯏꯕꯅꯤꯅꯦ ꯐꯔꯦ ꯐꯔꯦ ꯅꯪꯒꯤ ꯊꯃꯣꯏꯅꯕꯨ ꯑꯗꯨ ꯌꯧꯈ꯭ꯔꯗꯤ
ꯆꯥꯔꯗꯤ ꯃꯧꯒꯤ ꯃꯌꯨꯝꯗ ꯆꯥꯁꯦ ꯍꯥꯏꯔꯛꯀꯅꯤꯅꯦ
ꯃꯧꯒꯤ ꯃꯌꯨꯝꯗ ꯈꯪꯗꯦ ꯃꯣꯏ ꯃꯌꯨꯝꯗ ꯆꯥꯕꯗꯨꯅ ꯐꯠꯇ꯭ꯔꯣ
ꯑꯥ ꯇꯥꯥꯅ ꯆꯠꯂ ꯆꯥꯔꯨꯗꯣꯢꯕ
ꯑꯥꯗꯗꯤ ꯅꯠꯇꯦ ꯑꯩꯈꯣꯏ ꯁꯤꯗꯩꯁꯤꯗ ꯈꯪꯗꯦ ꯑꯗꯨꯝ ꯃꯣꯏ ꯍꯥꯡꯅꯔꯒ ꯍꯥꯏꯅꯗꯤ ꯌꯥꯔꯣꯏ ꯀꯅꯥꯗ ꯆꯥꯁꯦ ꯍꯥꯏꯅꯣ ꯌꯥꯅꯤ ꯏꯕꯦꯝꯃ ꯑꯃꯗꯨꯁꯨ ꯈꯪꯗꯦ ꯈꯪꯗꯦ ꯃꯥꯁꯨ ꯃꯥ ꯊꯣꯛꯄ ꯉꯝꯅꯕ ꯂꯥꯛꯆ ꯖꯅꯤ
ꯌꯥꯕꯨꯗꯤ ꯌꯥꯔꯤꯅꯤꯗ ꯃꯥ ꯊꯥ ꯌꯥꯝꯗ꯭ꯔꯤꯗꯥꯏꯅꯦ
ꯌꯥꯗ꯭ꯔꯦ ꯌꯥꯝꯗ꯭ꯔꯤ ꯌꯥꯟ ꯀꯩꯁꯨ ꯇꯧꯔꯔꯣꯏ ꯍꯥꯏꯗꯤ ꯑꯗꯨꯒꯤ ꯁ꯭ꯇꯦꯖꯇꯣ ꯌꯧꯈ꯭ꯔꯗꯤꯅꯦ ꯃꯤꯁ ꯀꯦꯔꯦꯖ ꯆꯥꯡꯗꯤ ꯅꯦꯝꯃꯅꯦꯕ ꯃꯣꯏ ꯎꯝ ꯐꯣꯔ ꯐꯥꯏꯚ ꯍꯥꯏꯖꯟꯈ꯭ꯔꯗꯤ
ꯌꯥꯖꯔꯅꯤ ꯃꯥꯥꯏ ꯂꯥꯛꯆꯔꯅꯤ ꯑꯗꯣ ꯂꯝꯕꯤ ꯌꯥꯝ ꯐꯠꯇꯦ ꯃꯣꯏꯒꯤꯗꯣ
ꯐꯠꯇꯦ ꯍꯣꯏ ꯑꯗꯨꯕꯨꯗꯤ ꯅꯪ ꯂꯥꯛ ꯌꯥꯗ꯭ꯔꯅ ꯑꯩꯈꯣꯏꯗ ꯆꯠꯇꯥꯔꯦꯗ ꯅꯨꯡꯉꯥꯏꯒꯗ꯭ꯔ ꯃꯨꯛ ꯃꯥꯅ ꯑꯃꯨꯛ ꯍꯩꯅꯔꯒꯗ꯭ꯔꯣ ꯑꯩꯈꯣꯏꯁꯨ ꯍꯩꯅꯔꯣꯏ
ꯀꯩꯅꯣ ꯍꯥꯏꯅꯔꯣꯏꯗꯣꯏꯁꯦ
ꯃꯣꯢ ꯇꯧꯕ ꯍꯥꯢꯔꯁꯨ ꯏꯀꯣꯏ ꯀꯣꯢꯔꯣꯏꯗ꯭ꯔꯅꯦ
ꯀꯣꯏꯅꯤ ꯀꯣꯏꯕꯗꯤ ꯀꯥꯏ ꯀꯣꯏꯗ꯭ꯔꯗꯤ ꯀꯩꯅꯣ ꯅꯨꯄꯥꯃꯛꯀꯤ ꯁꯛꯇꯥꯅꯦ ꯀꯧꯁꯨ ꯀꯧꯔꯛꯇꯦ ꯀꯦꯝꯇ ꯎꯍꯨꯝ
ꯃꯤ ꯀꯧꯅꯩꯁꯨ ꯈꯪꯗꯦ ꯂꯝꯕꯤꯁꯨ ꯊꯦꯡꯅꯗꯨꯕꯨ ꯍꯦꯛ ꯀꯧꯔꯝꯗꯦ ꯍꯥꯏꯕ ꯂꯝꯕꯤꯗ ꯊꯦꯡꯅꯗꯕꯩ ꯀꯧꯔꯝꯗꯦꯕ ꯍꯥꯏꯕ ꯆꯠꯂꯨꯈꯤꯒꯦ ꯑꯗꯨꯁꯨ ꯍꯥꯏꯔꯝꯃꯣꯕ
ꯃꯤ ꯀꯧꯕꯁꯨ ꯍꯩꯇꯦ
ꯍꯥꯏꯇꯦ
ꯑꯃꯒꯤꯅ ꯃꯔꯣꯟꯃ ꯑꯃ ꯂꯣꯠꯂ ꯂꯩꯈꯤꯕꯁꯤꯅ
ꯑꯗꯨꯅꯦ ꯎꯝ ꯑꯔꯣꯠꯄ ꯉꯥꯛꯇ ꯉꯥꯔꯦ ꯅꯪꯒꯤꯗ ꯉꯥꯏꯔꯦ ꯐꯣꯡꯗꯣꯏꯁꯦ
ꯎꯝ ꯌꯦꯡ ꯇꯥꯔꯦ ꯅꯨꯡꯁꯥꯗꯤ ꯁꯨꯝ ꯁꯥꯥꯗꯣꯔꯛꯑꯦ
ꯁꯥꯗꯣꯔ ꯔꯦ ꯁꯥꯗꯣꯔꯔꯦ ꯑꯩ ꯌꯥꯝ ꯂꯩ ꯁꯨꯗꯦ
ꯇꯂ ꯂꯩꯔꯦ
ꯍꯥꯊꯤ ꯈꯟꯊꯣꯛꯄ ꯋꯥꯏ ꯑꯝ ꯁꯡꯉꯦ
ꯎꯝ ꯉꯁꯥꯏꯗꯩ ꯈꯥꯡꯖꯤꯂꯤꯔꯥ
ꯅꯠꯇꯦ ꯈꯟꯅꯤꯡꯉꯒ ꯅꯥꯇꯣꯟꯁꯦ ꯈꯟ ꯉꯝꯗꯕ ꯅꯥꯇꯣꯟꯁꯦ ꯃꯔꯦꯡ ꯃꯔꯦꯡ ꯆꯠꯂ ꯂꯩꯕꯤꯗꯣ ꯑꯩꯒꯤ ꯃꯥꯏꯁꯦꯀꯣ ꯑꯩꯈꯣꯏꯒꯤ ꯎꯟꯁꯥ ꯍꯦꯟꯗꯣꯛꯄꯤꯕ ꯇꯧꯕꯗꯣ ꯑꯩꯒꯤ ꯅꯪ ꯎꯔꯕ ꯃꯥꯏꯗꯣ
ꯎꯔꯦ ꯅꯪ ꯂꯩꯕꯅꯤ ꯈꯪꯉꯦ
ꯑ ꯁꯤ ꯀꯃꯥꯏ ꯁꯤ ꯀꯩꯗ ꯀꯩꯗꯧꯔ ꯐꯗꯣꯏꯅꯣ ꯁꯤꯕꯨ ꯑꯩꯕꯣ
ꯑꯍꯟ ꯑꯣꯏꯔ ꯂꯩꯒꯗꯕꯗꯣ ꯑꯗꯣ ꯅꯡ ꯍꯧꯖꯤꯛ
ꯑꯗꯨꯅꯦ ꯍꯥꯏꯁꯦ ꯁꯤꯁꯦ ꯉ ꯉꯛꯁꯝ ꯉꯛꯁꯝ ꯉꯥꯛꯁꯝ ꯃꯌꯥꯗꯁꯨꯅꯦ ꯑꯅꯤ ꯑꯍꯨꯝ ꯇꯧ ꯂꯩꯔꯝꯃꯦ ꯍꯥꯏꯕ ꯑꯃꯨꯛ ꯃꯥꯏ ꯃꯥꯏꯗ ꯅꯠꯇ꯭ꯔꯦꯕ ꯑꯩꯁꯦ ꯑꯗꯨꯅ ꯑꯩꯁꯨ ꯈꯪꯗꯦ ꯑꯝꯇꯅꯦ ꯑꯝꯇ ꯌꯦꯡꯊꯣꯛꯀꯦ ꯇꯧꯅꯤ ꯍꯥꯏꯕ
ꯌꯦꯡ ꯊꯣꯛꯑꯣ ꯅꯪ
ꯄꯥꯏꯁꯦ ꯑꯗꯨꯅꯦ ꯍꯥꯏꯁꯦ ꯑꯗꯣ ꯑꯗꯨꯝ ꯃꯤꯅ ꯑꯃꯨꯛ ꯆꯥꯎꯅ ꯆꯥꯎꯅ ꯊꯨꯡꯅꯩꯗꯅ ꯑꯗꯨꯁꯨ ꯅꯠ ꯇꯦꯕ ꯆꯥꯛꯀꯨꯞ ꯆꯀꯨꯞ ꯆꯥꯛꯀꯨꯞ ꯆ ꯍꯌꯤꯡ ꯃꯊꯤ ꯍꯣꯏ ꯀꯩꯑꯣꯏ ꯇꯧꯔꯒꯅꯦ ꯂꯩꯌꯦꯕ ꯍꯌꯤꯡ ꯃꯊꯤ ꯑꯣꯏꯅ ꯑꯃꯨꯛ ꯅꯞꯁꯤꯟꯗ꯭ꯔꯥ ꯑꯁꯤꯅ ꯑꯃꯨꯛ ꯈꯤꯇꯪ ꯇꯣꯡꯈꯠꯂꯦꯕ ꯑꯃꯨꯛ
ꯎꯝ
ꯀꯩꯅꯣ ꯀꯔꯤ ꯕꯣꯗꯤ ꯋꯥꯁꯇ ꯏꯁꯀ꯭ꯔꯕ ꯌꯥꯎꯕꯤꯗꯣ
ꯑꯧ
ꯑꯗꯤꯒꯨꯝꯕ ꯁꯤꯖꯤꯟꯅꯔꯒ ꯅꯣꯏꯒꯦ ꯅꯣꯏꯊꯣꯛꯑꯣ
ꯥꯎꯗꯦ ꯑꯗꯨꯝꯕ ꯑꯃ ꯀꯩꯁꯨ ꯈꯜꯂꯤꯅꯦ ꯑꯗꯨꯝꯕ ꯑꯃ ꯂꯩꯒꯦ
ꯏꯁꯀ꯭ꯔꯞ ꯁꯤꯖꯤꯟꯅꯧꯑꯣ ꯏꯁꯀ꯭ꯔꯞ ꯁꯤꯖꯤꯟꯅꯕ ꯑꯗꯨ ꯃꯥꯏ ꯅꯨꯡꯉꯥꯏꯕꯅꯦ ꯊꯣꯠꯂꯀꯥꯟꯗ
ꯑꯗꯨ ꯑꯩꯁꯤ ꯌꯥꯗ꯭ꯔꯦꯕ ꯑꯁꯦꯡꯕꯒꯤ ꯅꯥꯀꯟ ꯀꯩꯅꯣꯁꯤꯅꯦꯕ ꯌꯦꯠ ꯊꯪꯕ ꯁꯥꯏꯠꯁꯤꯅꯦꯕ ꯈꯔ ꯍꯦꯟꯅ ꯇꯧꯔꯤꯁꯦ ꯑꯣꯏꯅꯥꯁꯤ ꯀꯌꯥꯕꯨ ꯇꯧꯗꯦꯕ
ꯀꯌꯥꯃꯨꯛ ꯇꯧꯔꯤꯅꯣ ꯍꯥꯏꯁꯦ ꯃꯁꯤꯡꯒ ꯊꯤ ꯌꯥꯔꯕꯣ ꯍꯥꯏꯁꯦ
ꯑꯧ ꯃꯁꯤꯡ ꯊꯤ ꯌꯥꯔꯦ ꯏꯕꯦꯝꯃ ꯑꯗꯨꯝ ꯆꯒꯨꯞ ꯆꯒꯨꯞ ꯆꯒꯨꯞ ꯆꯒꯨꯞ ꯈꯒ ꯂꯟ ꯂꯟ ꯅꯥ ꯑꯗꯨꯝ ꯂꯩꯔꯦꯕ
ꯅꯃꯥꯏꯗꯣ ꯈꯔ ꯈꯔ ꯁꯤꯖꯤꯟꯅꯧꯑꯣ ꯆꯠꯂꯤꯗꯤ ꯍꯟꯗꯦ ꯅꯨꯡꯁꯥꯗ ꯁꯟꯁꯀ꯭ꯔꯤꯟꯁꯨ ꯈꯒ ꯇꯩꯌꯨ ꯅꯪꯕꯣ
ꯄꯦꯃꯦꯟ ꯊꯗꯦ ꯀꯩꯅꯣ
ꯁꯟꯁꯀ꯭ꯔꯤꯟꯗꯣ ꯄꯨꯡ ꯀꯌꯥ ꯆꯠꯄꯅꯣ ꯅꯪ ꯇꯩꯕꯤꯗꯣ ꯄꯡ ꯑꯇꯩꯗ ꯍꯥꯏꯗꯤ ꯑꯍꯣꯡꯕ ꯇꯩꯕꯩ ꯃꯍꯨꯠꯇ ꯈꯔꯇꯪ ꯇꯥꯡꯕ ꯑꯃ ꯂꯩꯔꯀꯥꯟꯗ ꯑꯗꯨꯝ ꯐꯖ ꯆꯅ ꯁꯤꯖꯤꯟꯅꯧ ꯍꯥꯏꯕ
ꯎꯝ ꯎꯝ ꯎꯝ ꯍꯣꯏ ꯑꯗꯨꯗꯤ ꯀꯩꯅꯣ ꯇꯧꯔꯒꯦ ꯊꯝꯃꯒꯦ ꯎꯝ